ꯑ
ꯑ ꯇꯔꯣ ꯍꯣꯏ ꯇꯥꯏ
ꯀꯩꯅꯣ ꯍꯟꯗꯛ ꯃꯔꯛ ꯅꯪ ꯄꯥꯎ ꯐꯥꯎꯅꯅꯕ ꯀꯨꯏꯕꯗꯨꯗ ꯅꯪ ꯑꯩ ꯅꯃꯥꯟꯅꯕꯤꯗ ꯈꯪꯔꯀꯣ ꯅꯪ ꯌꯨꯝ ꯄꯥꯜꯂ ꯍꯥꯏꯁꯤꯕ ꯆꯨꯝꯕ꯭ꯔꯣ
ꯀꯁꯨꯣ ꯀꯔꯤ ꯀꯥꯏꯒꯤ ꯇꯥꯕ ꯋꯥꯁꯤꯡꯅꯣꯅꯤꯍꯦ ꯑꯩꯈꯣꯏ ꯈꯨ ꯑꯩꯈꯣꯏ ꯈꯨꯟꯅꯦꯦ ꯀꯩꯅꯣ ꯏꯃꯥꯟꯕꯤ ꯏꯃꯥꯟꯕꯤꯁꯤꯡꯁꯨ ꯑꯗꯨꯃꯥꯏꯅ ꯂꯣꯏ ꯀꯣ ꯇꯧꯋꯦ ꯀꯅꯥꯅꯣ ꯑꯩ ꯍꯥꯏꯕ ꯋꯥꯅ ꯈꯪꯗꯦ ꯑꯩꯁꯨ ꯂꯣꯏꯅ ꯀꯣ ꯃꯦꯁꯦꯁ ꯀꯨꯝꯕꯗ ꯑ ꯚꯥꯏ ꯅꯨꯡꯁꯤ ꯌꯨꯝ ꯄꯥꯅꯤ ꯍꯥꯏꯌꯦ ꯇꯥꯏ ꯀꯥꯏꯅ ꯌꯥꯝ ꯍꯪꯉꯦꯕ ꯍꯟꯗꯛꯁꯦ
ꯑꯗꯨꯗꯤ ꯑꯆꯨꯝꯕ ꯑꯣꯏꯔꯝꯒꯅꯤꯗ
ꯑꯆꯨꯝꯕ ꯅꯠꯇꯦ ꯀꯅꯥꯅ ꯍꯥꯏꯗꯣꯛꯏꯅꯣ ꯈꯪꯗꯦꯕ ꯁꯤ ꯑꯁꯤ ꯋꯥꯁꯦ
ꯎꯝ
ꯂꯣꯏꯅ ꯍꯥꯏꯅꯩꯌꯦꯕ ꯑꯩ ꯑꯩꯒꯤ ꯏꯃꯅꯕ ꯍꯥꯏ ꯁ꯭ꯀꯨꯜꯒꯤ ꯏꯃꯥꯟꯅꯕꯁꯤꯡꯖꯨ
ꯃꯃꯥꯡ ꯆꯍꯤ ꯀꯩꯅꯣꯗꯒꯤ ꯗꯤꯁꯦꯝꯕꯔꯗꯒꯤ ꯌꯨꯝ ꯄꯥꯜꯂꯦꯅ ꯃꯤ ꯑꯩꯗꯤ ꯈꯪꯕꯗꯣ ꯀꯨꯏꯗ꯭ꯔꯤꯕꯀꯣ ꯃꯃꯥꯡ ꯍꯞꯇꯥ ꯈꯛꯇ ꯈꯪꯕꯅꯦꯕ ꯑꯗ ꯁꯤꯕꯨ ꯉꯥꯛꯑꯦ ꯆꯨꯝꯕ꯭ꯔꯕ
ꯑꯩꯁꯨꯨ ꯅ ꯏꯅꯤꯁꯨ ꯋꯥꯗ
ꯑꯗ ꯑꯩꯗꯤ ꯑꯩꯗꯤ ꯅꯪ ꯂꯧꯔꯒꯦꯅ ꯈꯟꯕꯅꯦꯕꯀꯣ ꯑꯗꯨꯅ ꯁꯤ ꯄꯥꯎ ꯇꯥꯕꯗ ꯑꯩ ꯆꯥ ꯈꯗꯤ ꯆꯥꯈꯤꯗ꯭ꯔꯦ
ꯑꯁ ꯀꯩꯒꯤꯅꯣ ꯑꯔꯥꯟꯕ ꯄꯥꯎꯁꯨ ꯀꯅꯥꯅ ꯊꯥꯖ ꯊꯥꯖꯩ ꯊꯥꯖꯋ ꯍꯥꯏꯒꯦꯁ ꯍꯦꯡ ꯅꯥꯇꯤꯕ ꯑꯗꯨ
ꯅꯠꯇꯦ ꯑꯩꯗꯤ
ꯀꯅꯥꯅꯅ ꯁꯗꯣ ꯂꯩꯕ ꯄꯥꯥꯎꯅ ꯀꯗꯦ ꯑ ꯌꯥ ꯃꯥꯒ
ꯑꯗꯨꯃꯥꯏꯅꯦ ꯇꯧꯧꯕꯅꯨ ꯃꯤ ꯑꯁꯣꯝꯗ ꯅꯪ ꯂꯧꯒꯦꯅ ꯈꯜꯂꯒ ꯀꯥꯏꯅ ꯌꯨꯝ ꯄꯥꯜꯂꯦꯁꯤꯅ ꯇꯥꯏꯁꯤꯕꯨ
ꯀꯣ ꯑꯩ ꯂꯧꯒꯦ ꯑꯩ ꯂꯧꯒꯦ ꯍꯥꯏꯔꯒ ꯌꯨꯝꯗ ꯑꯗꯨꯃꯥꯏꯅ ꯐꯝꯝꯕꯒ ꯂꯩꯒꯦ ꯀꯃꯥꯏ ꯌꯥ ꯌꯥꯅꯤ ꯑꯍꯜꯂꯃꯥꯟ ꯊꯥꯔꯛꯑꯣ
ꯑꯗꯨꯃꯥꯏꯅ ꯁꯦꯔꯥꯟ ꯇꯨꯔꯥꯟ ꯇꯧꯔꯒꯅꯀ ꯍꯣꯏ ꯇꯧ ꯇꯧꯕ ꯇꯧꯗ꯭ꯔꯗꯤ ꯐꯔꯦ ꯇꯧꯒꯗ꯭ꯔꯅ
ꯑꯩ ꯐꯥꯎ ꯉꯟꯗꯤꯅꯤ ꯄꯥꯎꯁꯤ ꯇꯥꯔꯒꯀꯣ ꯏꯃꯥꯟꯕꯤꯁꯤꯡꯅ ꯃꯥꯏ ꯍꯥꯡꯪꯂꯛꯄꯒꯤ ꯀꯅꯥꯔ ꯀꯅꯥꯅꯣ ꯍꯥ ꯍꯥꯥꯟꯅ ꯍꯥꯏꯔꯛꯏꯕ
ꯈꯪꯗꯦ ꯑꯩ ꯑꯩꯉꯣꯟꯗ ꯍꯥꯏꯔꯛꯄꯗꯣ ꯃꯤ ꯑꯃ ꯑꯅꯤ ꯈꯛꯇ ꯅꯠꯇꯦ ꯃꯔꯤ ꯃꯉꯥ ꯁꯨꯔꯕꯅꯦ ꯑꯩꯗꯤ ꯅꯪ ꯑꯁꯦꯡꯕꯔꯅ ꯑꯗ ꯃꯤ ꯃꯔꯤ ꯃꯛ ꯅ ꯍꯥꯏꯔ ꯐꯥꯎ ꯅꯪꯅ ꯑꯃꯨꯛ ꯇꯣꯉꯥꯟꯅ ꯑꯃꯨꯛ ꯍꯥꯏꯖꯤꯜꯂꯦ
ꯑꯁ ꯂꯑꯣ ꯂꯑꯣ ꯑꯍꯣꯏ ꯅꯪ ꯅꯪꯅ ꯍꯥꯏ ꯅꯪ ꯅꯉꯣꯟꯗ ꯍꯥꯏꯕꯗꯨꯣ ꯑꯩꯒꯤ ꯈꯨꯟꯒꯤ ꯂꯩꯁꯥꯕ ꯑꯩꯒꯤ ꯈꯨꯟꯒꯤ ꯏꯃꯥ ꯏꯃꯥꯟꯅꯕꯤꯁꯤꯡ ꯑꯣꯏꯔꯝꯃꯣꯏ ꯑꯩꯈꯣꯏ ꯈꯨꯟ ꯑ ꯑꯩꯈꯣꯏ ꯈꯨꯟꯗꯤ ꯑꯩꯈꯣꯏ ꯈꯨꯟꯗꯤ ꯂꯣꯏꯅ ꯈꯪꯉꯦꯕ ꯑꯗꯣ ꯑꯇꯣꯞꯄ ꯈꯨꯟꯗ ꯌꯦꯡꯉꯕ ꯍꯥꯏꯔꯛꯏꯁꯦ ꯀꯅꯥꯅ ꯁꯟꯗꯣꯛ ꯄ ꯄꯥꯎꯅꯦ ꯈꯪꯗꯔꯦꯕ ꯁꯤꯁꯦ
ꯑꯗꯨꯃꯥꯏꯅ ꯑꯗꯨꯃꯥꯏꯅ ꯇꯧꯗ꯭ꯔꯗꯤ ꯐꯩꯌꯦ ꯀꯣ ꯇꯧꯕ ꯇꯧꯔ
ꯑꯩ ꯅꯪꯉꯣꯟꯗ ꯆꯤꯡꯅꯔꯛ ꯑꯩ ꯅꯉꯣꯟꯗ ꯆꯤꯡꯅꯔꯛꯀꯅꯤꯀꯣ ꯅꯪ ꯇꯧꯅꯨ
ꯎ ꯎꯝ
ꯑꯗꯨꯃꯥꯏꯅ ꯍꯪꯉꯛꯏꯁꯦ ꯅꯪ ꯅꯊꯟꯗ ꯅꯠꯇꯦꯕ ꯃꯤ ꯃꯌꯥꯝ ꯍꯪꯒꯔꯦꯕ ꯑꯩꯉꯣꯟꯗ
ꯇ ꯇꯧꯗ꯭ꯔꯗꯤ ꯑ ꯑꯩꯁꯦ ꯑꯀꯤ ꯄꯥꯎ ꯇꯥꯕꯗ ꯑꯁ ꯅꯨꯡꯉꯥꯏꯅ ꯇꯧ ꯩꯅ ꯆꯥꯛꯀ ꯆꯥ ꯑꯗꯨꯗ ꯅꯣꯡꯅꯦꯅꯤꯅꯤ
ꯀꯪ꯭ꯒꯔꯦ ꯀꯪ ꯀꯪ꯭ꯒꯔꯦ ꯀꯪ꯭ꯒꯔꯦ ꯑꯩ ꯍꯥꯟꯅꯗꯤ ꯑꯗꯣ ꯊꯋꯥꯏ ꯅꯨꯡꯉꯥꯏꯕ ꯀꯥꯟꯗꯗꯤ ꯄ꯭ꯂꯦꯠ ꯃꯔꯤ ꯃꯉꯥ ꯆꯥꯕꯅꯦꯕꯀꯣ ꯑꯗ ꯏꯁꯥ ꯄꯩꯁꯥ ꯊꯋꯥꯏ ꯅꯨꯡꯉꯥꯏꯇꯕꯅꯦ ꯔꯦꯠꯅꯤꯒꯗ ꯆꯔꯦ
ꯑꯁ ꯌꯥꯝ ꯍꯟꯊꯔꯦꯅꯥ ꯑꯗꯨꯗꯤ ꯅꯝꯕꯨ ꯀꯩ ꯀꯩ ꯊꯥꯕꯛ ꯁꯨꯔ ꯂꯩꯒꯦ ꯍꯥꯟꯗꯛ
ꯁꯨ ꯁꯨꯗꯦ ꯁꯨꯗꯦ ꯄꯨꯈ꯭ꯔꯤꯒ ꯉꯥ ꯌꯣꯛꯑꯒ ꯇꯧꯔꯤ ꯕꯤꯅꯦ ꯃꯆꯥ ꯃꯆꯥ
ꯅꯪ ꯑꯣ ꯅꯪ ꯑꯣꯐꯤꯁꯁꯤꯦ ꯇꯈ꯭ꯔꯕꯣ ꯆꯠꯇ꯭ꯔꯕꯣ
ꯇꯑꯦ ꯃꯣꯏ ꯒꯣꯔꯃꯦꯟꯒꯤ ꯀꯩꯅꯣꯗ ꯊꯕꯛ ꯇꯧꯅꯤꯡꯗꯦꯅ ꯑꯩ ꯏꯁꯥꯒꯤ ꯄ꯭ꯔꯥꯏꯚꯦꯠ ꯑꯣꯏꯅ ꯑꯣꯏꯅꯀꯣ ꯑꯗꯨꯗꯁꯨ ꯅꯨꯡꯉꯥꯏꯌꯦꯕ ꯃꯈꯥ ꯂꯩꯇꯕꯗ
ꯅꯪꯒꯤ ꯀꯩꯅꯣ ꯑꯣꯐꯤꯁ ꯀꯕꯗꯨ ꯌꯥꯝ ꯑꯣ ꯌꯥꯝ ꯐꯩꯌꯦꯅ ꯑꯗꯨꯗꯤ ꯑꯁ ꯅꯣꯡꯃ ꯀꯣꯏꯔꯛ ꯀꯣꯏꯕ ꯂꯥꯛꯀꯦ ꯑꯗꯨꯗꯤ
ꯑꯗꯨ ꯍꯣꯏ ꯑꯩꯈꯣꯏ ꯄꯨꯈ꯭ꯔꯤꯗ ꯀꯣꯏꯕ ꯂꯥꯛꯑꯣ ꯉꯥ ꯑꯆꯥꯎꯕ ꯀꯦꯖꯤ ꯑꯗ ꯅꯣ ꯄꯤ ꯄꯤꯗꯣꯏꯅꯦ ꯀꯩꯅꯣ ꯅꯪꯒꯤꯗ ꯃ ꯄꯨꯈ꯭ꯔꯤ ꯌꯧꯏꯅꯦ ꯀꯩꯅꯣ
ꯍꯣꯏ ꯍꯣꯏ ꯑꯁ ꯋꯥꯗꯤꯀꯣ ꯐꯖꯅ ꯉꯥꯡꯕ ꯍꯩꯔꯦ ꯅꯪꯁꯦ
ꯅꯪꯒꯤꯗꯃꯛ ꯄꯨꯈ꯭ꯔꯤꯗ ꯁꯦꯝꯃꯤꯟꯅ ꯕꯤꯖꯤꯅꯦꯁ ꯑꯩ ꯇꯧꯕ ꯃꯆꯥ ꯃꯆꯥ ꯖꯥꯠ ꯖꯥꯠ ꯇꯧꯔꯦꯕ ꯉꯥꯅꯨ ꯂꯩꯔ ꯉꯥꯅꯨ ꯐꯥꯝ ꯃꯆꯥ ꯇꯧ
ꯑꯁ ꯌꯥꯝ ꯅꯨꯡꯉꯥꯏꯅ ꯄꯥꯂꯤ ꯃꯤꯅꯪꯁꯦ
ꯑꯗꯨꯗ ꯅꯪꯒꯤꯗꯃꯛ ꯇꯧꯔꯤꯅꯦ ꯑꯗꯣ
ꯑꯗꯨ ꯅꯪꯒꯤ ꯅꯆ ꯅꯨꯄꯤꯒ ꯅꯨꯄꯥꯅꯤ ꯑꯗꯨꯃꯥꯏꯅ ꯂꯩ ꯑꯗꯨꯝ ꯂꯩꯔꯤꯕꯣ ꯍꯧꯖꯤꯛꯐꯥꯎ
ꯏꯆꯟꯅꯨꯄꯤꯗꯣ ꯑꯗꯨꯝ ꯂꯩꯔꯤꯌꯦ ꯌꯨꯝ ꯄꯥꯜꯂꯣ ꯍꯥꯏꯕꯅ ꯑꯩ ꯐꯥꯎ ꯄꯥꯈꯦ ꯅꯃꯥ ꯏꯀꯥꯏꯌꯦ
ꯍꯣꯏ ꯑꯗꯨꯅꯦ ꯅꯪꯁꯨ ꯅꯪ ꯄꯥꯎ ꯄꯥꯟꯗ꯭ꯔꯤꯕꯗꯨ ꯀꯃꯥꯏꯅ ꯃꯥꯗꯤ ꯌꯨꯝ ꯄꯥꯟꯗꯣꯏꯅꯣ ꯅꯪꯅ ꯍꯥꯟꯅ ꯄꯥꯝꯗꯣꯏꯅꯦ
ꯑꯗ ꯑꯩ ꯑ ꯍꯥꯟꯅ ꯃꯉꯣꯟꯗ ꯍꯥꯜꯂꯣ ꯍꯥꯏꯕꯅꯦꯕꯀꯣ ꯑꯗꯣ ꯃꯥꯗ ꯀꯥꯏ ꯑꯍꯟꯅꯗꯤ ꯍꯥꯡꯒꯗꯕꯅꯤ ꯍꯥꯏ ꯑꯗꯨꯗꯨꯅ ꯁꯣꯝꯗ ꯑꯩꯅ ꯑꯉꯣꯥꯏꯔ ꯂꯩꯕ ꯑꯗ ꯌꯨꯝ ꯄꯥꯟ ꯌꯨꯝ ꯄꯥꯟꯕ ꯄꯥꯟꯗꯕꯁꯦ ꯅꯪꯉꯣꯟꯗ ꯂꯩꯔꯦꯀꯣ
ꯌꯥꯔꯦ ꯀꯣ ꯄ ꯋꯥꯔꯦ ꯌꯥꯝ ꯉꯒꯦꯅꯤ ꯀꯣ
ꯑꯁꯦꯡꯕꯅꯦ ꯑꯩ ꯄꯨꯈ꯭ꯔꯤ ꯂꯩꯔꯦ ꯑꯩ ꯉꯥꯅꯨ ꯐꯥꯝ ꯇꯧꯔꯦ ꯑꯣꯐꯐꯥꯜ ꯇꯧꯔ ꯖꯥꯖꯥ ꯇꯧꯔꯤꯁꯦ ꯅꯪꯒꯤꯗꯃꯛꯇꯅꯤꯅ ꯍꯦꯉꯤ ꯅꯨꯡꯉꯥꯏꯅ ꯂꯩꯍꯟꯗꯣꯏꯅꯤꯗ ꯅꯨꯡꯇꯤꯒꯤ ꯉꯥ ꯆꯥꯍꯟꯗꯣꯏꯅꯤꯗ
ꯍꯣꯏ ꯍꯣꯏ ꯑꯗꯨꯅꯦ ꯑꯁ ꯌꯥꯝ ꯅꯨꯡꯉꯥꯏꯗꯕ ꯃꯥꯜꯂꯦ ꯦꯟꯅꯣꯣꯏꯗ
ꯑꯗꯣ ꯀꯃꯥꯏꯅ ꯇꯧꯁꯦ ꯚ ꯏꯆꯟꯅꯨꯄꯤꯗꯤ ꯂꯨꯍꯣꯡꯕꯁꯦ ꯄꯥꯅꯤꯡꯉꯦ ꯍꯥꯏ ꯑꯗꯣ ꯅꯪꯒꯤ ꯋꯥꯍꯩꯗꯨꯣ ꯇꯥꯔꯒ ꯃꯉꯣꯟꯗ ꯀꯩꯅꯣ ꯄꯥꯎꯒꯨꯝ ꯄꯤꯗꯣꯏꯅꯦ
ꯍꯣꯏ ꯑꯍꯜ ꯂꯃꯟ ꯊꯥꯔꯛꯑꯣ
ꯅꯪ ꯅꯪ ꯑꯩꯈꯣꯏ ꯅꯪ ꯅꯣꯏꯗꯔꯣ ꯍ ꯑ ꯑꯩꯕꯨ ꯔꯦ ꯐꯒꯤꯔꯅꯦ
ꯑꯁ ꯑꯁꯦꯡꯕꯅꯦ ꯀꯅꯣ ꯏꯀꯥꯏꯗꯅꯦ ꯅꯪꯕꯨ
ꯑꯗꯤ ꯅꯨꯃꯤꯠꯁꯦ ꯀꯩꯀꯩ ꯅꯨꯃꯤꯠ ꯐꯒꯦ ꯊꯥ ꯊꯥꯅ ꯇꯧꯔꯒꯦ ꯑꯗꯨ ꯀꯩꯅꯣ ꯇꯧꯔꯒꯦꯀꯣ ꯑꯩꯈꯣꯏ ꯑꯍꯟꯒ ꯀꯩꯒ ꯅ ꯍꯪ ꯇ ꯅꯔꯅ ꯃꯤ ꯐꯕꯗꯣ ꯊꯥ ꯊꯥꯖꯤꯜꯂꯛꯑꯒꯦꯀꯣ
ꯍꯣꯏ ꯍꯣꯏ ꯑꯗꯨꯃꯥꯏꯅ ꯇꯧꯔꯁꯦ ꯑꯁ ꯑꯩꯁꯤꯕꯣ ꯍꯟꯗꯗꯤ ꯂꯤꯌꯦꯕꯅꯤꯅ
ꯑꯗꯨꯒ ꯑꯩꯈꯣꯏ ꯑꯍꯟꯒꯤ ꯃꯥꯏꯗꯣ ꯑꯩꯒꯤ ꯃꯥꯏ ꯌꯦꯡꯉꯒꯥꯟꯗ ꯆꯥꯎꯍꯟꯕ ꯌꯥꯗꯦꯀꯣ ꯑ ꯌꯥꯎꯔꯒ ꯅ ꯖꯥꯠꯖꯥꯠ ꯉꯥꯡꯕꯗ ꯇꯧꯔꯛꯅꯨ ꯑꯗꯤ ꯑ ꯑꯟ ꯈꯔ ꯊꯥ ꯈꯔꯅꯤ ꯑꯗꯨꯒ ꯂꯨꯍꯣꯡꯕꯁꯦ ꯌꯥꯝ ꯀꯨꯏꯅ ꯇꯧꯕꯒꯨꯝꯁꯀꯣꯨ
ꯍ ꯍ ꯍ ꯍ ꯍꯣꯏ ꯑꯗꯨꯅꯦ ꯑꯗꯣ ꯅꯪ ꯏꯟꯇꯔ ꯅꯨꯄꯤꯒ ꯀꯩꯀꯩ ꯍꯣꯠꯅꯔꯤꯒꯦꯗ
ꯃꯥꯗ ꯃꯥꯁꯇꯔ ꯂꯣꯏꯔꯦꯕꯀꯣꯁꯇꯔ ꯂꯣꯏꯔ ꯊꯕꯛ ꯃꯥꯒꯤ ꯀꯥꯎꯟꯁꯤꯜ ꯔꯤ ꯑꯩꯅꯗꯤ
ꯑꯁꯤꯁ ꯌꯥꯝ ꯐꯥꯏꯅꯦ ꯅꯣꯏ ꯁꯤꯗꯦ
ꯑꯩꯅꯗꯤ ꯃꯥꯕꯨ ꯇꯧꯕꯅꯣ ꯍꯥꯏꯕꯅꯦꯕ
ꯑꯥ ꯑꯥ
ꯑꯥꯏ ꯁ ꯊꯕꯛ ꯋꯥꯕꯅꯦꯀꯣ ꯑꯗꯨꯏ ꯁꯔꯨꯛ ꯑꯩ
ꯇꯧꯁ ꯀꯩꯩꯅ
ꯑꯩꯒꯤ ꯐꯥꯝ ꯇꯧꯕꯗꯣ ꯑꯗꯨꯗ ꯑꯦꯛꯁꯄꯥꯟ ꯇꯧꯔꯒ ꯑꯩꯈꯣꯏ ꯄꯨꯂꯞ ꯇꯧꯃꯤꯟꯅꯔꯁꯦ ꯍꯥꯏꯔꯤꯕꯅꯦꯕ
ꯑꯗꯨ ꯁꯨꯃꯥꯏꯅ ꯑꯩ ꯍꯥꯏꯔꯒ ꯪ ꯍ ꯂꯥꯛꯑꯀꯥꯟꯗ ꯑꯃꯨꯛ ꯈꯟꯅꯗꯧꯖꯥꯠꯂꯣ ꯁꯨꯃꯥꯏꯅꯗꯤ ꯇꯧꯔꯦꯀꯣ
ꯎꯝ ꯍꯣꯏ ꯍꯣꯏ ꯀꯁꯦ ꯀꯅꯁꯦ ꯑꯗꯨꯗꯣ
ꯍꯧꯖꯤꯛ ꯍꯧꯖꯤꯛ ꯍꯣꯏ ꯍꯣꯏ ꯍꯥꯏꯔꯒ ꯇꯝꯂꯑ ꯀꯥꯟꯗ ꯌꯥ
ꯑꯁ ꯑꯩꯣꯏ ꯑꯩꯈꯣꯏꯗꯤ ꯑꯃ ꯑꯃꯔ ꯍꯥꯏꯥꯏ ꯍꯥꯏ ꯌꯥꯔꯦ ꯑꯩꯣꯏꯗꯤ ꯃꯔ ꯍꯥꯏꯔꯤ ꯌꯥꯔꯦ
ꯑꯗꯨꯗꯤ ꯃꯉꯣꯟꯗ ꯊꯕꯛꯇꯣ ꯀꯩꯅꯣ ꯇꯧꯔꯅꯨ ꯍꯥꯏꯔꯒꯦ ꯀꯣꯃ ꯑꯩꯈꯣꯏ ꯄꯨꯟꯅ ꯐꯥ ꯇꯧꯃꯤꯟꯅꯔꯁꯦꯕ
ꯍꯣꯏ ꯑꯩꯗꯤ ꯑꯗꯨꯒꯨꯝꯕꯅ ꯄꯥꯝꯃꯦꯀꯣ ꯏꯪꯅ ꯆꯤꯛꯅ ꯂꯩ ꯑꯗꯨꯒꯀꯣ ꯇꯥꯎꯟꯒꯨꯝꯕꯗꯁꯨ ꯂꯩꯅꯤ ꯑꯣ ꯎ
ꯑ ꯀꯩꯅꯣꯝ ꯍꯥꯏꯒꯀꯣ ꯃꯣꯏ ꯐꯥꯔꯝ ꯐꯥꯝꯒꯤꯗꯣ ꯃꯤ ꯌꯦꯡꯁꯤꯟꯅꯕ ꯃꯤ ꯑꯃ ꯍꯥꯞꯇ꯭ꯔꯗꯤ ꯌꯥꯔꯣꯏꯅꯦ
ꯑꯣ ꯑꯃꯃ ꯈꯛꯇ ꯑꯅꯤ ꯑꯍꯨꯝ ꯍꯥꯞꯄꯅ
ꯑꯅꯤ ꯑꯍꯨꯝ ꯑꯅꯤ ꯐꯥꯎꯗꯤ ꯍꯥꯞꯄ ꯌꯥꯏ ꯌꯥꯝ ꯀꯟꯅ ꯍꯧꯖꯤꯛꯄꯨꯗꯤ ꯌꯥꯝ ꯀꯟꯅ ꯆꯥꯎꯗ꯭ꯔꯦꯕꯀꯣ ꯃꯊꯪꯗ ꯅꯪ ꯂꯥꯛꯑꯀꯥꯟꯗ ꯑꯦꯛꯁꯄꯥꯟꯒꯨꯝꯕ ꯇꯧꯔꯀꯥꯟꯗ ꯗꯤ ꯑꯗꯨ ꯍꯥꯞꯁꯦ ꯑꯗꯨꯒ ꯅꯨꯃꯤꯗꯥꯡꯗ ꯑꯩꯈꯣꯏ ꯇꯨꯝꯕ ꯀꯥꯟꯗ ꯀꯩꯅꯣ ꯇꯧꯋꯦꯕ ꯍꯨꯔꯥꯟꯕ ꯂꯥꯛꯑꯒ ꯉꯥ ꯍꯥꯠꯄꯒꯨꯝꯕ ꯉꯥ ꯍꯨꯔꯥꯟꯕꯒꯨꯝꯕ
ꯑꯩꯗꯤꯀꯣ ꯎꯝ ꯀꯩꯅꯣ ꯃꯐꯝ ꯃꯐꯝꯗꯨ ꯂꯩꯕꯨ ꯂꯩꯒꯤ ꯑꯩꯗꯤ ꯒꯥꯔꯗꯦꯟ ꯃꯆꯥꯁꯨ ꯁꯦꯝꯅꯤꯡꯉꯤ ꯄ꯭ꯔꯕ ꯒꯥꯔꯗꯦꯟ ꯒꯥꯔꯗꯦꯟꯗꯣ ꯂꯩ ꯐꯖ ꯐꯖꯕ ꯊꯥꯏꯔꯒ ꯀꯣ
ꯎ ꯅꯪꯕꯨ ꯄꯥꯝꯕ ꯄꯥꯝꯃꯗꯤ ꯅꯪꯅ ꯄꯥ ꯑꯄꯥꯝꯕꯗꯤ ꯁꯦꯝꯁ ꯖꯒꯥꯕꯨꯗꯤ ꯑꯗꯨꯛ ꯌꯥꯝ ꯆꯥꯎꯅ ꯂꯩꯌꯦꯗ
ꯑꯁ ꯆꯞ ꯆꯥꯔꯦꯗꯨꯗꯤ ꯒ꯭ꯔꯤꯟ ꯍꯥꯎꯁ ꯑꯃ ꯁꯦꯝꯕꯀꯣ ꯒꯝꯂꯥꯒ ꯂꯣꯏꯅ ꯊꯝꯃꯒ ꯑꯅꯤ ꯑꯍꯨꯝ ꯁꯦꯝꯒꯦ ꯍꯥꯏꯔꯣ
ꯑꯩꯗꯤ ꯃꯔꯤ ꯃꯉꯥ ꯈꯟꯕꯅꯦ ꯀꯣꯅꯔ ꯈꯨꯗꯤꯡꯀꯣ ꯊꯦꯜꯂꯒ ꯃꯌꯥꯏꯗꯁꯨ ꯑꯅꯤ ꯑꯍꯨꯝ ꯌꯥꯝ ꯈꯟꯕꯅꯦꯗꯤ ꯅꯪꯒꯤꯁꯦ
ꯃꯈꯜ ꯃꯈꯜ ꯊꯥꯕ ꯌꯥꯔꯦ
ꯇꯦꯟ ꯍꯥꯎꯁ ꯑꯃꯈꯛꯇꯪ ꯍꯥꯏꯌꯦ ꯅꯪꯒꯤꯁꯤ ꯑꯩꯈꯣꯏꯖ ꯑꯗꯨꯒꯖꯥꯁꯦ
ꯆꯥꯎꯕꯒꯤ ꯆꯥꯡꯗꯣ ꯅꯪ ꯈꯪ
ꯑ ꯈꯪ ꯈꯪ ꯎꯗꯕ ꯏꯅꯦ ꯍꯣꯏ ꯅꯪꯅꯁꯨ ꯍꯥꯏꯗꯦꯅ ꯑꯗꯣ ꯖꯒꯥ ꯂꯩꯕ ꯂꯩꯔꯤꯁꯤꯀꯣ ꯑ ꯀꯩꯅꯣ ꯂꯩꯁꯤꯡ ꯂꯩꯁꯤꯡ ꯃꯐꯝ ꯑꯃꯗ ꯊꯥꯔꯅꯤ ꯑꯗꯨꯒ ꯃ ꯁꯤꯅꯥꯄ꯭ꯂꯥꯟ ꯃꯐꯝ ꯑꯃꯗ ꯊꯥꯔꯅꯤ ꯑꯗꯨꯒ ꯀꯤꯠꯆꯟ ꯒꯥꯔꯗꯦꯟꯒꯤꯇꯥ ꯑꯗꯨꯒ ꯏꯟꯁꯥꯡ ꯄꯤꯒꯨꯝꯕ ꯑꯃꯗ ꯊꯥꯔꯅꯤ
ꯃꯣꯏ ꯍꯌꯦꯡ ꯑꯍꯟꯁꯤꯡ ꯊꯥꯔꯒ ꯂꯣꯏꯔꯒ ꯍꯌꯦꯡ ꯍꯪꯆꯤꯒꯨꯝꯕ ꯂꯩꯔꯒ ꯑꯩ ꯀꯣꯏꯔꯛꯑꯣ ꯀꯩꯅꯣꯗ ꯑꯩꯈꯣꯏ ꯒꯥꯔꯗꯦꯟꯗ ꯎꯠꯍꯟꯒꯦ ꯖꯒꯥ ꯀꯝꯄꯥꯎꯟꯁꯤꯡꯗꯣ ꯍꯧꯖꯤꯛꯅ ꯈꯪꯍꯧꯕꯗꯣ ꯐꯠꯇ꯭ꯔꯣ ꯂꯥꯛꯑꯒ ꯈꯪꯕꯁꯕ
ꯀꯝ ꯌꯥꯝ ꯆꯥꯎꯕ ꯃꯥꯜꯂꯦꯅꯣ ꯑꯩꯁꯦ
ꯌꯥꯝ ꯀꯟꯅꯗꯤ ꯆꯥꯎꯕꯗꯤ ꯑꯣꯏꯗꯦ ꯈꯔꯕꯨꯗꯤ ꯑꯗꯨꯝ ꯆꯥꯎꯋꯦ ꯍꯥꯏꯇꯥꯔꯦ
ꯍꯣꯏ ꯍꯟꯗꯛꯇꯤ ꯇꯥꯎꯟꯗ ꯂꯩꯕ꯭ꯔꯁꯨ ꯀꯣ ꯆꯤꯡꯗ ꯂꯩꯔꯑꯒ ꯀꯩꯅꯣ ꯉꯥꯅꯨꯒꯨꯝꯕ ꯑꯌꯟꯒꯨꯝꯕ ꯉꯥꯒꯨꯝꯕ ꯌꯦꯡꯁꯤꯜꯂꯒ ꯂꯩꯕꯗꯨꯅ ꯍꯦꯟꯅ ꯅꯨꯡꯉꯥꯏꯅ
ꯑꯗꯣ ꯍꯟꯗꯛꯁꯦ ꯏꯕꯥꯅꯤ ꯍꯥꯏꯅꯔꯒ ꯀꯩꯅꯣ ꯇꯧꯒꯗꯕꯅ ꯊꯕꯛ ꯑꯩꯁꯨ ꯆꯤꯡꯒꯗꯧꯕ ꯃꯥꯔꯕꯤ ꯌꯦꯡꯁꯤꯟꯅꯕ ꯃꯤ ꯑꯅꯤꯒꯨꯝꯕ ꯍꯥꯞꯄꯁꯤꯔ ꯈꯜꯂꯦ
ꯍꯣꯏ ꯑꯅꯤꯒꯨꯝꯕ ꯑꯗꯨꯝ ꯍꯥꯞꯄ꯭ꯔꯣ ꯑꯃꯈꯛꯇꯗꯤ ꯋꯥꯒꯅꯤ
ꯑꯗꯣ ꯃꯤ ꯈꯔ ꯒ꯭ꯌꯥꯟ ꯇꯥꯕ ꯅꯣꯏ ꯖꯒꯥꯗꯨꯗ ꯂꯩꯕ꯭ꯔꯣ ꯊꯝꯁꯦ
ꯍꯣꯏ ꯍꯣꯏ ꯍꯣꯏ ꯂꯩꯑ ꯑꯃ ꯍ ꯍꯣꯏ
ꯑꯩꯈꯣꯏ ꯁ꯭ꯋꯥꯏꯗꯈꯣꯏ ꯑꯩꯈꯣꯏ ꯁ꯭ꯋꯥꯏꯗ ꯊꯥꯖꯕ ꯌꯥꯕ ꯃꯤ ꯂꯩꯇꯕ
ꯑꯗꯨ ꯑꯣꯏꯔꯗꯤ ꯑꯩ ꯑꯃ ꯍꯌꯦꯡ ꯑꯩ ꯈꯪꯅꯕ ꯑꯃ ꯂꯩꯌꯦꯕ ꯃꯤꯉꯣꯟꯗ ꯆꯠꯂꯒ ꯑꯩ ꯍꯥꯏꯅꯔꯨꯒꯦ
ꯍꯣꯏ ꯃꯥꯒꯤ ꯅꯝꯕꯔ ꯍꯣꯏ ꯃꯥꯒꯤ ꯅꯝꯕꯔꯒꯨꯝꯕ ꯂꯩꯒꯗ꯭ꯔꯣ ꯑꯩ ꯍꯥꯟꯅ ꯍꯥꯏꯐꯦꯠ ꯄꯥꯎ ꯐ ꯃꯥ ꯊꯕꯛ ꯆꯤꯜꯂꯝꯕꯗꯤ ꯀꯃꯥꯏꯅ ꯇꯧꯕ ꯃꯤ ꯑꯇꯩ ꯂꯩꯒꯗ꯭ꯔꯣ
ꯎꯝ ꯊꯕꯛ ꯌꯦ ꯆꯤꯜꯂꯝꯃ ꯑꯣ ꯅꯝꯕꯔꯗꯤ ꯃꯥꯒꯤ ꯅꯝꯕꯔꯗꯤ ꯑꯩ ꯂꯩꯇꯦ ꯑ ꯑꯗꯨꯣ ꯍꯌꯦꯡ ꯅꯣꯏ ꯌꯥꯝꯅꯗ ꯌꯥꯝꯅ ꯀ ꯅꯠꯇꯦ ꯃꯣꯏ ꯌꯨꯝꯗ ꯆꯠꯂꯒ ꯑꯗꯨꯝ ꯍꯥꯏꯅꯕ ꯌꯥꯏ
ꯑꯦꯠꯚꯔꯇꯤꯁꯃꯦꯟꯒꯨꯝꯕ ꯃꯣꯏ ꯁꯣꯁꯦꯜ ꯃꯦꯗꯤꯌꯥꯗꯒ ꯄꯨꯊꯣꯛꯁꯦꯔꯣꯑꯝꯃꯤ ꯑꯩ ꯁꯨꯃꯥꯏꯅ ꯄꯥꯝꯃꯦ ꯍꯥꯏꯕꯗꯣ